ꯀꯩ ꯇꯧꯕꯅꯣ
ꯑꯁ ꯍꯧꯖꯤꯛꯇꯤ ꯑꯗꯨꯝ ꯐꯃꯨꯡꯗ ꯂꯩꯌꯦꯗ
ꯑꯣ ꯆꯥꯒꯨꯝꯃ ꯆꯥꯔꯕꯣ
ꯄꯨꯉꯩ ꯆꯔꯦ
ꯀꯔꯤ ꯃꯊꯦꯜ ꯆꯥꯒꯦ
ꯉꯁꯤꯗꯤ ꯑꯣꯛꯁꯥ ꯑꯣꯏꯅ ꯆꯥꯔꯦ
ꯑꯁ ꯌꯥꯝ ꯍꯥꯎꯋꯦꯅꯦ
ꯎꯝ ꯌꯥꯝ ꯍꯥꯎꯅ ꯆꯥꯈ꯭ꯔꯦ ꯉꯁꯤꯗꯤ
ꯑꯣꯕꯣ ꯌꯦꯦꯡꯗꯣꯏꯔꯣ ꯉꯁꯤꯗꯤ
ꯑꯁ ꯈꯪꯗꯔꯦꯅꯦ ꯌꯦꯡꯁꯤꯔꯥ ꯌꯦꯡꯔ‌ꯣꯏꯁꯤꯔꯥ
ꯑꯧ
ꯑꯩꯅ ꯁꯞꯄꯣꯔꯠ ꯇꯧꯕ ꯈꯣꯏꯗꯣ ꯁꯤꯈ꯭ꯔꯕꯅꯤꯅ ꯕꯤꯠ ꯀ ꯉꯔꯥꯡꯈ ꯁꯤ ꯒꯔꯝꯅꯤꯅ ꯕꯤꯠꯁꯦ ꯂꯩꯇꯕ
ꯎꯝ ꯎꯝ
ꯉꯁꯤꯗꯤ ꯐ‌ꯣꯟꯗ ꯑꯗꯨꯝ ꯋꯥꯔꯤ ꯁꯥꯒꯗꯧ ꯃꯥꯜꯂꯦ ꯏꯃꯥꯅꯕ ꯑꯩꯈꯣꯏ ꯏꯃꯥꯟꯅꯕꯤ ꯈꯣꯏꯗ ꯑꯗꯨꯝ ꯐꯣꯟꯗ ꯐꯥꯎꯅꯔꯒ ꯂꯩꯒꯗꯧ ꯃꯥꯜꯂꯦ
ꯃꯅꯕꯤ ꯀꯣꯏꯁꯨ ꯑꯣ ꯑꯩꯈꯣꯏꯗꯤ ꯆꯥꯇ꯭ꯔꯤꯌꯦ ꯁꯣꯝꯗ ꯀꯟꯅ ꯊꯣꯡꯉꯌꯦ
ꯑꯣ ꯀꯔꯤ ꯏꯟꯁꯥꯡꯅꯣ
ꯑꯁ ꯀꯔꯤ ꯀꯔꯤ ꯁꯦꯝꯕ꯭ꯔꯥ ꯈꯪꯗꯦ ꯏꯃꯥꯟꯅꯕꯤ ꯈꯣꯏꯅ ꯁꯦꯝꯃꯦ
ꯎꯝ ꯍꯥꯎꯔꯝꯒꯅꯤꯗ ꯉꯁꯤꯗꯤ
ꯑꯁ ꯈꯪꯗꯦꯗ ꯍꯣꯁꯇꯦꯜ ꯂꯩꯕ ꯃꯤꯅ ꯐꯪꯕ ꯐꯪꯕ ꯊꯣꯡꯕ
ꯍꯣꯁꯇꯦꯜꯗꯒꯤ ꯊꯣꯛꯂꯛꯄ ꯃꯇꯝꯗꯗꯤ ꯑꯁ ꯐꯖꯔꯦꯅꯦ ꯑꯩꯈꯣꯏ ꯑꯉꯥꯡꯁꯤꯡꯗꯤ
ꯑꯣ
ꯍ‌ꯦꯟꯁꯥꯡ ꯍꯥꯎꯕ ꯈꯛꯇꯪ ꯆꯥꯒꯦ ꯍꯥꯏꯅ ꯀꯣ ꯍꯥꯎꯇꯕ ꯄꯣꯠ ꯍꯥꯏꯕꯁꯦ ꯆꯥꯗꯦ ꯍꯥꯏꯗꯅ
ꯎꯝ
ꯇꯨꯝꯕꯁꯨ ꯊꯦꯡꯅ ꯊꯦꯡꯅ ꯊꯨꯝꯃꯦ ꯊ‌ꯦꯡ ꯊꯦꯡꯅ ꯊꯦꯡꯅ ꯑꯃꯨꯛ ꯍꯧꯒꯠꯀꯅꯤ ꯖꯦꯜꯗꯒꯤ ꯊꯣꯛꯄꯒ ꯆꯞ ꯃꯥꯟꯅꯩꯌ‌ꯦ ꯍꯥꯏꯅꯦ ꯍꯣꯁꯇꯦꯜꯗ ꯂꯩꯔꯒ ꯊꯣꯛꯂꯛꯄ ꯃꯇꯝꯗꯗꯤ ꯅꯈꯣꯏꯁꯨ ꯁꯨꯃꯥꯏꯅ ꯇꯧꯕ꯭ꯔꯣ
ꯑꯁ ꯑꯗꯨꯅꯤ ꯌꯨꯝꯗꯁꯨ ꯄꯛꯍꯟꯗ꯭ꯔꯤꯕꯅꯤꯅꯀꯣ
ꯎꯝ ꯑꯗꯨꯒꯤ ꯃꯍꯥꯎꯗ ꯂꯩꯥꯏ ꯀꯔꯤ ꯑꯗꯨꯒꯤ ꯃꯍꯥꯎꯗꯣ ꯈꯪꯗ꯭ꯔꯤꯕ꯭ꯔꯣ
ꯑꯣ ꯍ ꯅꯍꯥꯟꯃꯨꯛ ꯑꯂꯕꯦꯟ ꯇ꯭ꯔ‌ꯣꯐ ꯀꯥꯔꯀꯥꯟꯗꯗꯤ ꯇꯧꯔꯝꯃꯦ ꯁꯨꯇꯤ ꯂꯣꯏꯕ ꯃꯇꯝꯁꯤ ꯌꯥꯝꯅ ꯂꯣꯏꯍꯟꯅꯤꯡꯗꯕꯅꯦ
ꯎꯝ
ꯕꯣꯔꯗꯤꯡ ꯆꯪꯕꯁꯨ ꯌꯥꯝ ꯇꯟꯕꯅꯤꯀꯣ ꯍꯣꯏ ꯑꯃꯔꯣꯝꯗꯗꯤ ꯏꯃꯥꯟꯅꯕꯤꯁꯤꯡ ꯌꯨꯝꯗ ꯂꯩꯇ꯭ꯔꯀꯥꯟꯗꯗꯤ ꯑꯗꯨꯝ ꯆꯪꯅꯤꯡꯕꯒꯤ ꯋꯥꯈꯜꯁꯤꯦ ꯐꯥꯎꯋꯦꯕ ꯌꯨꯝꯗ ꯂꯩꯔꯛꯀꯥꯟꯗꯗꯤ ꯑꯁ ꯆꯪꯅꯤꯡꯗꯕꯗꯣ
ꯍꯣꯏ ꯑꯩꯅꯗꯤ ꯕꯣꯔꯗꯤꯡ ꯍꯣꯏ ꯆꯪꯗꯤ ꯆꯪꯅꯤꯡꯕ꯭ꯔꯥ ꯑꯗꯨ ꯑꯣꯏꯔꯁꯨ ꯆꯪꯂꯝꯗꯥꯏꯗꯗꯤ ꯅꯈꯣꯏꯁꯨ ꯑꯁ ꯇꯧꯒꯦꯅ ꯇꯧꯕꯒ ꯆꯞ ꯃꯥꯟꯅꯩꯀꯣ ꯑꯥ ꯆꯞ ꯑꯀꯣ ꯃꯌꯥꯝꯒ ꯀꯔꯤ ꯍꯩ ꯃꯍꯤꯒ ꯀꯔꯤ ꯀꯔꯤ ꯗꯨꯀꯥꯟ ꯐꯝꯕ ꯌꯥꯕꯒꯤ ꯄꯣꯠꯆꯁꯤꯡꯅꯦꯕ ꯂꯧꯕꯗꯣ
ꯎꯝ
ꯁꯤꯗ ꯏꯅꯥꯎꯅꯨꯄꯤ ꯑꯃ ꯂꯩꯌꯦ ꯃꯥꯅ ꯂꯥꯥꯁ ꯇꯝꯔꯤꯉꯩꯗꯀꯣ ꯑꯁ ꯑꯩꯈꯣꯏꯅ ꯑꯁꯤꯗꯤ ꯗꯨꯀꯥꯟ ꯐꯝꯕ ꯆꯠꯂꯒꯦ ꯍꯥꯏꯕ꯭ꯔꯣ ꯍꯥꯏꯅ ꯑꯩꯦꯛ ꯍꯦꯛ ꯆꯥꯏꯕꯅꯤ
ꯑ
ꯊꯔꯤꯉꯩꯗ ꯍꯥꯏꯅꯀꯣ ꯄꯣꯠ ꯆꯩꯗꯣ ꯌꯥꯝ ꯌꯥꯝ ꯂꯧꯁꯤꯟꯗꯅ
ꯍꯣꯡ
ꯑꯗꯥ
ꯇꯧꯔꯛꯑꯅꯤ ꯑꯩꯈꯣꯏꯁꯨ
ꯄꯔꯅꯤ ꯑꯩꯅꯗꯤ ꯌꯣꯟꯕ꯭ꯔꯅ ꯆꯤꯡꯅꯕ ꯃꯃꯥꯟꯅꯕꯤꯈꯣꯏꯗꯨꯗ ꯈꯔ ꯈꯔ ꯌꯣꯜꯂꯕ꯭ꯔꯥ ꯁꯤꯅꯦ
ꯑ
ꯍꯔ ꯇꯥꯒꯅ ꯍꯥ
ꯎꯝ ꯑꯁ ꯇꯧꯕꯁꯨ ꯌꯥ ꯇꯧꯕꯁꯨ ꯌꯥꯎꯔꯕꯅꯤꯗ
ꯌꯥꯔꯃꯅꯤ ꯇꯥꯡꯅ ꯌꯣꯜꯂꯗꯤ ꯃꯥ ꯑꯃ ꯂꯊꯣꯛꯄ ꯀꯥꯟꯗ ꯂꯨꯄꯥ ꯆꯥꯝꯃ ꯆꯅꯤꯈꯥ ꯑꯣꯏꯔꯁꯨ ꯀꯥꯟꯅꯩꯗꯅ
ꯎꯝ
ꯍꯣꯁꯇꯦꯜꯗ ꯂꯩꯕꯈꯣꯏꯗꯤ ꯃꯤ ꯌꯥꯝꯕꯅꯤꯅ ꯍꯥꯎꯔꯁꯨ ꯍꯥꯎꯗ꯭ꯔꯁꯨ ꯑꯗꯨꯝ ꯆꯥꯕꯗꯤ ꯅꯨꯡꯉꯥꯏꯕ ꯃꯥꯜꯂꯦꯀꯣ
ꯎꯝ ꯑꯗꯨꯝ ꯍꯥꯎꯊꯕꯒꯨꯝꯕ ꯑꯗꯨꯝ ꯆꯥꯔꯛꯄꯒꯤ ꯃꯔꯝ ꯃꯔꯛꯇꯗꯤ ꯍꯩꯅꯕꯁꯨ ꯌꯥꯎꯋꯦ ꯑꯗꯨꯒꯤ
ꯃꯤ ꯌꯥꯝꯃꯗꯤ ꯍꯥꯎꯗꯤ ꯍꯥꯎꯕꯅꯤꯅ ꯃꯤ ꯅꯟꯁꯥ ꯍꯥꯎꯔꯁꯨ ꯃꯤ ꯌꯥꯝꯗ꯭ꯔꯗꯤ ꯃꯤ ꯑꯃ ꯑꯅꯤꯈꯥ ꯑꯣꯏꯔꯗꯤꯀꯣ ꯆꯥꯅꯤꯡꯗꯕꯅꯤꯗ ꯅꯠꯇ꯭ꯔꯥ
ꯎꯝ
ꯑꯗꯨꯅ ꯃꯤ ꯌꯥꯝꯕꯅ ꯐꯩ
ꯑꯣ ꯅꯣꯏꯒꯤꯗꯤ ꯃꯤ ꯇꯨꯝꯅꯔꯕ ꯃꯥꯜꯂꯦꯀꯣ
ꯑꯩꯈꯣꯏꯁꯦ ꯕꯣꯌꯦꯡ ꯌꯦ ꯌꯦꯒꯦꯅ ꯎ ꯃꯈꯣꯏꯗꯤ ꯌꯦꯡꯅꯤꯉꯥꯏ ꯀꯟꯅ ꯍꯣꯠꯅꯔꯒ ꯂꯩꯔꯤ
ꯑꯣ
ꯕꯣ ꯌꯦꯡꯅ ꯌꯦꯡꯅꯆꯥ ꯄꯣꯠꯁꯨ ꯆꯥꯁꯦ ꯑꯗꯨꯅ ꯇꯧꯔ ꯂꯩꯔꯤ ꯑꯩꯅ ꯑꯩ ꯀꯥ ꯃꯅꯨꯡꯗ ꯂꯩꯕ ꯑꯩꯈꯣꯏꯅ ꯇꯤꯚꯁꯤ ꯀꯥꯔ ꯂꯩꯕꯒꯤꯦꯀꯣ
ꯎꯝ ꯏꯃꯥꯟꯅꯕꯤꯈꯣꯏ ꯈꯔꯁꯨ ꯉꯥꯏꯍꯧꯔꯤ ꯑ ꯎꯝ ꯑꯩ ꯑꯦꯛꯖꯥꯝ ꯂꯣꯏꯔꯦ ꯖ ꯑꯣꯄ ꯉꯅꯤ
ꯔꯤꯖꯥ ꯊꯣꯛꯄ ꯅꯨꯃꯤꯠꯇꯗꯤ ꯉꯟꯁꯥꯡ ꯑꯍꯥꯎꯕꯗꯤ ꯁꯣꯏꯗ꯭ꯔꯦꯅꯦ ꯑꯗꯨ ꯑꯣꯏꯔꯗꯤ
ꯍꯣꯏ ꯑꯁ ꯌꯨꯝꯗꯗꯤ ꯑꯗꯨꯃꯥꯏꯅ ꯔꯤꯖꯥꯕ ꯊꯣꯛꯑꯒ ꯄꯥꯁꯀꯨꯝꯕ ꯇꯧꯔꯗꯤ ꯏꯃꯥ ꯏꯄꯥ ꯂꯩꯕꯤ ꯁꯤꯗꯗꯤ ꯑꯩꯈꯣꯏ ꯏꯆꯥꯅ ꯂꯩꯕ ꯇꯥꯔꯦ
ꯍꯣꯏ ꯑꯗꯨꯕꯨꯗꯤꯀꯣ ꯑꯗꯨꯕꯨ ꯍꯧꯖꯤꯛꯀꯥꯟꯗꯤ ꯐꯣꯟ ꯂꯩꯕꯅꯤꯅ ꯑꯃꯨꯛꯀ ꯅꯥꯛꯅ ꯂꯩꯕꯒꯨꯝꯅ ꯈꯜꯂꯦꯀꯣ ꯑꯩꯈꯣꯏ ꯃꯤꯑꯣꯏꯕꯁꯦ ꯅꯠꯇ꯭ꯔꯥ
ꯑꯩ ꯍꯥꯟꯅꯒ ꯃꯤꯁꯤꯡꯁꯦ ꯀꯃꯥꯏꯅ ꯂꯩꯕ꯭ꯔꯥ ꯈꯪꯗꯦꯅꯤꯀꯣ
ꯑꯗꯨꯅꯦ
ꯂꯦꯇꯔꯗ ꯈꯔ ꯏꯔꯒ ꯀꯃꯥꯏꯅ ꯑꯩ ꯂꯣꯏꯔꯦ ꯈꯟꯕꯗꯁꯨ ꯀꯣ
ꯎꯝ
ꯋꯥꯈꯜ ꯊꯣꯛꯇꯦ ꯋꯥꯔꯝꯒꯗꯕꯗꯨ ꯀꯣ ꯈꯜꯂꯒ
ꯍꯣꯏ
ꯍꯧꯖꯤꯛꯇꯤ ꯑꯩꯈꯣꯏ ꯑꯥꯗ ꯂꯩꯔꯁꯨ ꯚꯤꯗꯤꯑꯣ ꯀꯣꯜ ꯇꯧꯔꯒ ꯌꯦꯡꯕ ꯌꯥꯏꯌꯦꯀꯣ ꯅꯇ꯭ꯔꯥ ꯍꯥꯟꯅꯗꯤ ꯑꯗꯨ ꯌꯦꯡꯕꯁꯨ ꯐꯪꯕꯁꯨ ꯅꯠꯇꯦ
ꯎꯝ
ꯑꯗꯨꯒ ꯑꯩꯈꯣꯏ ꯍꯧꯖꯤꯛꯒꯨꯝꯅ ꯋꯥꯔꯤ ꯁꯥꯕꯁꯨ ꯐꯪꯕ ꯅꯠꯇꯦ ꯆꯦ ꯊꯥꯕꯗꯣ ꯌꯦꯡꯉꯣ ꯍꯞꯇꯥ ꯊꯥ ꯆꯠꯀꯅꯤ ꯑꯗꯨꯒꯤ ꯃꯇꯨꯡꯗꯒꯤ ꯏ ꯆꯦꯗꯣ ꯂꯥꯛꯀꯅꯤ ꯋꯥꯔꯝꯒꯅꯤ
ꯍꯣꯏ ꯑꯁ ꯑꯗꯣ ꯕꯣꯔꯤꯡꯒꯨꯝꯕꯁꯨ ꯌꯥꯝ ꯆꯨꯔꯝꯅꯤꯀꯣ
ꯑꯁꯦꯡꯕ ꯑꯗꯨꯒ ꯀꯔꯤꯒꯨꯝꯕ ꯃꯤ ꯊꯦꯡꯅꯁꯦ ꯍꯥꯏꯔꯁꯨꯀꯣ ꯍꯣꯏ ꯂꯣꯏꯔꯦ ꯍꯧꯖꯤꯛꯇꯤ ꯑꯩꯈꯣꯏꯗꯤ ꯐꯣꯟ ꯂꯩꯕꯅꯤꯅ ꯑꯁꯤ ꯃꯐꯝꯗ ꯊꯦꯡꯅꯁꯦ ꯍꯥꯏꯕ ꯌꯥꯏꯗꯅꯀꯣ ꯑꯗꯨꯁꯨ ꯅꯠꯇꯦ ꯄꯨꯡꯁꯤꯡꯗ ꯆꯠꯀꯅꯤꯀꯣ ꯃꯈꯣꯏꯗꯤ
ꯑꯁ ꯑꯗꯨꯒꯤ ꯈꯜꯂꯗꯤ ꯑꯩꯈꯣꯏ ꯍꯧꯖꯤꯛ ꯑꯩꯈꯣꯏꯒꯤ ꯑꯦꯔꯤꯌꯥꯁꯦ ꯌꯥꯝ ꯅꯨꯡꯉꯥꯏꯔꯦꯅꯦꯀꯣ
ꯎꯝ ꯍꯣꯏ ꯅꯨꯡꯉꯥꯏꯔꯦ ꯍꯥꯏꯕ ꯇꯥꯔꯦ
ꯑꯣ ꯃꯣꯏꯒꯤ ꯃꯇꯝꯗꯗꯤ ꯌꯥꯝ ꯋꯥꯔꯝꯅꯤ
ꯋꯥꯔꯤ ꯑꯃꯗ ꯍꯥꯟꯅꯗꯤ ꯂꯧ ꯁꯨꯕꯒꯤ ꯋꯥꯔꯤ ꯁꯥꯔꯁꯦ ꯂꯧ ꯁꯨꯕꯩ ꯍꯥꯏꯔꯁꯦꯀꯣ ꯍꯌꯦꯡꯁꯦ ꯑꯩ ꯑꯩꯈꯣꯏꯒꯤ ꯂꯧ ꯆꯠꯁꯦ ꯍꯥꯏꯅ ꯀꯧꯕ ꯑꯥ ꯇꯥꯅ ꯆꯠꯀꯅꯤꯀꯣ ꯍꯧꯖꯤꯛꯗꯤ ꯐꯣꯟ ꯂꯩꯕꯅꯤꯅ ꯍꯌꯦꯡꯁꯦ ꯑꯩꯈꯣꯏꯒꯤ ꯂꯧ ꯆꯠꯂꯁꯤꯀꯣ ꯍꯥꯏꯕ ꯑꯗꯨꯝ ꯌꯥꯔꯦꯗꯅ
ꯑꯣ
ꯑꯥ ꯇꯥꯅ ꯆꯠꯀꯅꯤ ꯑꯃꯨꯛꯀ ꯌꯥꯕ꯭ꯔꯥ ꯌꯥꯗꯕ꯭ꯔꯥ ꯍꯪꯕ ꯆꯠꯈꯤꯒꯅꯤꯀꯣ
ꯍꯣꯏ
ꯋꯥꯕ ꯊꯕꯛꯅꯦꯕ
ꯑꯗꯨꯅꯤ
ꯍꯧꯖꯤꯛꯁꯤꯅ ꯑꯃꯨꯛꯀ ꯂꯥꯏ ꯃꯟꯕꯒꯤ ꯑꯃꯨꯛꯀ ꯃꯤꯁꯤꯡꯁꯦ ꯃꯔꯛ ꯃꯔꯛ ꯐꯔꯛ ꯇꯥꯕꯀꯣ
ꯎꯝ
ꯅꯠꯇ꯭ꯔꯥ
ꯍꯣꯏ ꯆꯨꯝ
ꯐꯣꯟꯁꯨ ꯄꯥꯏ ꯄꯥꯏꯔꯁꯨ ꯌꯦꯡꯉꯣ ꯃꯦꯁꯦꯖꯇ ꯏꯔꯒ ꯋꯥ ꯉꯥꯡꯗꯕꯤꯗ ꯂꯣꯟꯅ ꯁꯠ ꯊꯣꯛꯀꯅꯤ
ꯎꯝ
ꯐꯣꯟ ꯇꯧꯔꯗꯤ ꯑꯩꯈꯣꯏꯁꯨ ꯇꯥꯒꯅꯤꯅꯀꯣ ꯍꯟꯒꯅꯦ ꯂꯥꯏꯕꯁꯤꯅ ꯂꯥꯏ ꯃꯟꯕ ꯑꯃꯨꯛꯀ ꯂꯨꯕꯁꯤꯅ ꯂꯨꯃꯟꯕ ꯒ꯭ꯔꯤꯟ ꯇꯥꯗꯔꯦ ꯅꯈꯣꯏꯗꯤ ꯄꯨꯡ ꯀꯌꯥꯗꯥ ꯆꯥꯛ ꯆꯥꯒꯗꯕ
ꯊꯣꯡꯕ ꯂꯣꯏꯔꯗꯤ ꯆꯥꯔꯅꯤ
ꯑꯣ ꯑꯗꯣ ꯌꯥꯝꯅ ꯊꯦꯡꯕꯗꯤ ꯅꯠꯇꯦꯅꯦꯀꯣ ꯑꯗꯨ ꯑꯣꯏꯔꯗꯤ
ꯑꯥ ꯍꯣꯏ ꯑꯁ ꯑꯗꯨꯕꯨ ꯃꯔꯛ ꯃꯔꯛꯇꯒꯤꯀꯣ ꯁꯟꯗꯦꯒꯨꯝꯕ ꯑꯗꯨꯒ ꯁꯇꯔꯗꯦꯒꯨꯝꯕ ꯍꯌꯦꯡ ꯍꯌꯦꯡꯒꯨꯝꯕ ꯀ꯭ꯂꯥꯁ ꯂꯩꯇ꯭ꯔꯦ ꯍꯥꯏꯔꯗꯤ ꯄꯨꯡ ꯑ ꯇꯥꯔ ꯇꯔꯥꯃꯥꯊꯣꯏꯒꯨꯝꯕ ꯄꯨꯡ ꯕꯥꯔꯣꯒꯨꯝꯕ ꯑꯗꯨꯝ ꯆꯥꯕ ꯌꯥꯎꯋꯦꯗ
ꯎꯝ
ꯌꯥꯝ ꯊꯦꯡ ꯊꯦꯡꯅꯁꯨ ꯆꯥꯕ ꯌꯥꯎꯋꯦ
ꯌꯦꯟꯁꯥꯡ ꯍꯥꯎꯕ ꯅꯨꯃꯤꯠꯇꯗꯤ ꯊꯦꯡꯉꯁꯨ ꯐꯩꯌꯦꯀꯣ ꯍꯥꯎꯇꯕ ꯅꯨꯃꯤꯠꯇ ꯊꯦꯡꯅ ꯆꯥꯕꯁꯦ ꯍꯦꯟꯅ ꯋꯥꯏꯅ ꯈꯥꯡꯕꯁꯨ
ꯎꯝ ꯕꯤꯠꯁꯨ ꯂꯩꯇꯦ ꯑꯁ
ꯑꯁꯦꯡꯕ
ꯏꯟꯖꯥꯡ ꯍꯥꯎꯇꯕꯁꯤꯗꯤ ꯌꯦꯟꯁꯥꯡ ꯍꯥꯎꯇꯕꯁꯤꯗꯤ ꯈꯤꯇꯪ ꯑꯣꯏꯔꯁꯨ ꯐꯩꯌꯦ ꯆꯥꯛ ꯍꯥꯎꯇꯕꯁꯤꯅꯦ ꯌꯥꯝ ꯇꯜꯂꯤꯁꯦ
ꯍꯣꯏꯅꯦꯀꯣ ꯆꯥꯛ ꯈꯔ ꯍꯥꯎꯔꯗꯤ ꯌꯦꯟꯁꯥꯡ ꯆꯥꯗ꯭ꯔꯁꯨ ꯄꯨꯣꯛ ꯊꯟꯕ ꯌꯥꯕ
ꯎꯝ
ꯀꯟꯅ ꯂꯥꯏꯔꯤꯛ ꯄꯥꯔꯒ ꯑꯣꯐꯤꯁꯥꯔ ꯑꯣꯏꯅꯤꯡꯉꯥꯏ ꯀꯟꯅ ꯍꯣꯠꯅꯔꯣ
ꯎꯝ
ꯋꯥꯕ ꯋꯥꯕꯗꯣ ꯈꯥꯡꯕ ꯂꯣꯏꯔꯒ ꯀꯣꯟꯅ ꯅꯨꯡꯉꯥꯏꯅꯤꯉꯥꯏꯀꯣ ꯅꯠꯇ꯭ꯔꯥ
ꯍꯣꯏ
ꯑꯁ ꯍꯥꯟꯅ ꯑꯩ ꯁꯤꯃꯨꯛ ꯋꯥꯔꯝꯕꯅꯦ ꯑꯗꯨꯕꯨ ꯍꯟꯗꯛꯀꯥꯟꯗꯤ ꯌꯥꯝ ꯅꯨꯡꯉꯥꯏꯔꯦ ꯍꯥꯏꯗꯅꯀꯣ
ꯎꯝ
ꯋꯥꯔꯤ ꯑꯗꯨꯅꯤꯅ ꯃꯤꯒꯤ ꯄꯨꯟꯁꯤꯁꯦꯀꯣ ꯑꯋꯥꯕ ꯊꯦꯡꯅꯗꯅ ꯅꯨꯡꯉꯥꯏꯕꯗꯤ ꯐꯪꯗꯕꯅꯤꯗ ꯑꯗꯨꯝ ꯍꯧꯖꯤꯛ ꯑꯁꯥꯎ ꯑꯁꯥꯡꯒꯤ ꯋꯥꯔꯤ ꯇꯥꯔꯛꯄ ꯀꯥꯟꯗꯀꯣ
ꯍꯣꯏ
ꯋꯥꯅ ꯊꯦꯡꯅ ꯊꯦꯡꯅꯔꯒ ꯂꯥꯁꯇ ꯃꯥꯏ ꯄꯥꯛꯄꯅꯦꯕ ꯑꯗꯨ ꯑꯣꯏꯕꯅ ꯈꯥꯡꯕ ꯀꯜꯂꯣ ꯐꯖ ꯐꯖꯅ ꯂꯥꯏꯔꯤꯛ ꯄꯥꯔꯒ ꯅꯣꯡꯃꯗꯤ ꯑꯩ ꯁꯣꯏꯗꯅ ꯃꯤ ꯑꯣꯏꯒꯅꯤ ꯍꯥꯏꯗꯅꯀꯣ ꯁꯝꯅ ꯈꯜꯂꯒ ꯄꯥꯔꯗꯤ ꯀꯔꯤꯒꯤ ꯑꯣꯏꯔꯣꯏꯅꯤ ꯑꯣꯏꯒꯅꯤꯗ ꯅꯈꯣꯏꯗꯤ ꯃꯤꯁꯨ ꯌꯥꯝꯃꯦ ꯍꯥꯏꯀꯣ
ꯍꯣꯏ ꯃꯤ ꯌꯥꯝ ꯌꯥꯝꯃꯦ ꯎꯝ
ꯃꯝꯅꯤ ꯃꯝꯈ꯭ꯔꯕ꯭ꯔꯣ
ꯑ ꯍꯣꯏ ꯃꯝꯈ꯭ꯔꯦ
ꯎꯝ
ꯍꯧꯖꯤꯛꯇꯤ ꯌꯥꯝ ꯁꯥꯕ꯭ꯔꯣ
ꯍꯧꯖꯤꯛꯁꯦ ꯉꯁꯤꯗꯤ ꯈꯔ ꯐꯩꯌꯦ ꯅꯍꯥꯟꯗꯤ ꯌꯥꯝ ꯁꯥꯕꯅꯦꯕꯀꯣ ꯑꯗꯨꯕꯨ ꯉꯁꯤꯗꯤ ꯅꯣꯡ ꯆꯨꯕꯅꯤꯅ ꯏꯉ ꯂꯤꯡꯉꯦ ꯍꯥꯏꯕ ꯇꯔꯦ ꯅꯨꯡꯉꯥꯏꯌꯦꯕꯀꯣ ꯋꯦꯗꯔꯗꯣ ꯁꯥꯕꯗꯗꯤ ꯈꯥꯡꯕ ꯉꯝꯗꯦꯕ ꯍꯧꯖꯤꯛꯀꯥꯟꯗꯤ ꯐꯦꯟ ꯑꯩꯈꯣꯏ ꯃꯅꯤꯄꯨꯔꯁꯨ ꯐꯦꯟ ꯑꯣꯟ ꯇꯧꯔꯁꯨꯀꯣ ꯁꯔꯗꯌꯥ ꯁꯥ ꯑꯦ
ꯎꯝ
ꯃꯔꯛ ꯃꯔꯛꯇꯗꯤ ꯊꯣꯛꯄ ꯐꯥꯎ ꯋꯥꯅ ꯊꯣꯛꯀꯅꯤ ꯕꯖꯥꯔ ꯊꯣꯛꯄ ꯐꯥꯎ ꯀꯣ ꯑꯗꯨ ꯃꯔꯛꯇꯅꯤꯅꯦ ꯏꯃꯥ ꯏꯄꯥꯁꯤꯡꯅ ꯊꯕꯛ ꯁꯨꯔꯤꯗꯣꯀꯣ ꯈꯜꯂꯒ ꯑꯁ ꯃꯈꯣꯏꯗꯤ ꯀꯃꯥꯏꯅ ꯈꯥꯡꯕ꯭ꯔꯥꯅꯁꯨ ꯃꯔꯛ ꯃꯔꯥꯛ ꯈꯜꯂꯦ
ꯑꯩꯈꯣꯏꯅꯗꯤ ꯁꯥꯕ ꯈꯤꯇꯪ ꯐꯥꯎ ꯈꯥꯡꯕ ꯉꯝꯗꯦ
ꯑꯣ ꯈꯥꯡꯕ ꯉꯝꯗꯦ ꯁꯥꯏ ꯁꯥꯏ